ꯑꯣ ꯑꯩꯁꯨꯒꯣ ꯏꯗ ꯇꯧꯅ ꯐꯪꯕꯅꯦꯕ ꯑꯗꯣ ꯁꯤꯗꯗꯤ ꯁꯨꯁꯨ ꯐꯥꯗꯦꯕ ꯑꯗꯨꯒꯤ ꯑꯩꯁꯨ ꯑꯗꯨꯗ ꯁꯦꯆꯦ ꯑꯃ ꯂꯩꯗꯣ ꯏ ꯣꯏꯔꯦꯜꯅꯤꯗꯣꯁꯨ ꯃ ꯇꯧꯅꯤꯡꯉꯦ ꯍꯥꯏꯅ ꯍꯥꯏ ꯑꯩꯈꯣꯏꯅꯤ ꯇꯧꯒꯦ ꯇꯧꯕꯅꯦꯕ ꯍꯥ ꯅꯗꯤꯦꯈꯣꯏꯅꯤ ꯅꯗ ꯑꯗꯨꯝ ꯇꯧꯋꯦꯕ ꯀꯁꯥꯁꯨꯨ ꯌꯥꯗ ꯕ ꯑꯗꯨꯒ ꯐꯥꯁꯨ ꯐꯥꯗꯦ
ꯑꯣꯏ ꯑꯦ ꯀꯦꯔꯥꯇꯤꯟꯒꯤꯗꯣ ꯁꯨꯃꯥꯏꯅ ꯍꯥꯏꯕꯅꯤꯅꯦ ꯅꯍꯥꯟꯗꯣ ꯑꯩꯈꯣꯏ ꯍꯪꯔꯝꯃꯦꯕꯀꯣ ꯑꯩꯁꯦ ꯏꯁꯀꯣꯂꯥꯔꯁꯤꯞ ꯐꯪꯕ ꯀꯥꯟꯗ ꯄꯂꯦꯠꯒꯤ ꯑꯃꯗꯣ ꯑꯩꯈꯣꯏ ꯑꯩꯈꯣꯏ ꯖꯥꯠꯇꯠꯇ ꯇꯧꯕꯗꯣ ꯑꯗꯨꯒꯤꯗ ꯈꯪꯔꯒ ꯑꯁꯨꯃꯥꯏꯅ ꯍꯩꯕꯅꯦꯕ ꯑꯣ ꯁꯝ ꯁꯥꯡꯕ ꯂꯦꯡ ꯑꯣꯏꯔꯗꯤ ꯐꯣꯔ ꯊꯥꯎꯖꯟ ꯑꯗꯨꯝ ꯐꯥꯏꯚ ꯊꯥꯎꯖꯟꯒꯨꯝꯕ ꯑꯣꯏꯒꯅꯤ ꯍꯥꯏꯔꯈ꯭ꯔꯕꯒꯤ ꯏꯄꯥꯥꯟ ꯑꯅꯨ ꯏꯆꯥꯅꯨꯄꯤ ꯅꯪꯒꯤ ꯁꯝꯗ ꯑꯗꯨꯝ ꯄꯩꯁꯥ ꯇꯤꯡꯍꯟꯒꯦꯔꯣ ꯍꯥꯏꯔꯒꯀꯣ ꯑꯩꯁꯨ ꯁꯥꯎꯔꯒ ꯇꯧꯗ꯭ꯔꯕꯅꯦꯕ ꯎꯝ
ꯑꯩ ꯏꯁꯨꯨ ꯅꯥꯟ ꯁꯤꯁ ꯀꯨꯝꯕ ꯆꯪꯕꯅꯦꯕ ꯑꯗꯨꯒ ꯅꯪꯒꯤꯗ ꯁꯥꯡꯉꯦ ꯑꯗꯨꯗꯤ ꯇꯤꯟ ꯇꯤꯗꯅ
ꯀꯦꯔꯥꯇꯤꯟꯗꯔꯣ
ꯅꯠꯇ ꯑ ꯀꯩꯅꯣ ꯇꯧꯕꯗꯣ ꯑꯁ ꯄꯥꯔꯃꯅꯦꯟ ꯑꯣꯏꯕꯗꯣ ꯑꯦꯗꯃꯤꯅꯤꯁꯇ꯭ꯔꯦꯠ ꯑꯣꯏꯍꯟꯕꯗꯣ
ꯍꯣꯏ ꯑꯔꯣ ꯑꯩꯗꯤꯀꯣ ꯅꯍꯥꯟꯁꯦ ꯁꯨꯃꯥꯏꯅ ꯑꯣꯏꯈ꯭ꯔꯕꯅꯦꯕ ꯐ꯭ꯔꯦꯁ ꯇꯥꯏꯝꯗ ꯑꯩ ꯑꯩꯒꯤ ꯑꯩꯁꯨ ꯐꯥꯔꯁꯇ ꯄꯥꯔꯃꯤꯅꯦꯟꯒꯤ ꯇꯧꯔꯝꯃꯦꯕꯀꯣ ꯑꯗꯨꯗ ꯑꯩ ꯒꯤ ꯁꯤꯅ ꯑꯁꯨꯃꯥꯏꯅ ꯑꯣꯏꯕ ꯑꯩꯈꯣꯏꯁꯦ ꯌꯨꯝꯗ ꯇꯧꯒꯅꯤꯅ ꯍꯤꯗꯥꯛꯀꯨꯝꯕ ꯑꯗꯨꯝ ꯏꯁꯇ꯭ꯔꯦꯛꯁꯀꯤ ꯑꯗꯨꯝ ꯃꯃꯜ ꯍꯣꯡꯕꯗꯣ ꯑꯗꯨ ꯂꯧꯕꯅꯦꯕ ꯗꯦꯕꯂꯞ ꯄꯔꯒꯥ ꯑꯗꯨꯒꯤ ꯑꯗꯨ ꯑꯅꯤ ꯂꯧꯔꯒ ꯇꯧꯈ꯭ꯔꯦꯀꯣ
ꯅꯣꯏꯅ ꯇꯧꯕ ꯅꯣꯏ
ꯑꯦ ꯑꯣ ꯆꯤꯡꯒꯦꯅ ꯇꯧꯕ ꯑꯗꯨꯒ ꯑꯩꯈꯣꯏꯒꯤ ꯑꯩꯈꯣꯏ ꯑꯃ ꯍꯩꯌꯦꯕ ꯀꯣ ꯃꯥꯅ ꯇꯧꯕꯤꯒꯦ ꯍꯥꯏꯕ ꯀꯥꯟꯗ ꯇ꯭ꯔꯦꯅꯔꯗꯣ ꯌꯥꯗ꯭ꯔꯕ ꯇꯧꯔꯝꯗꯥꯏꯗ ꯑꯗꯨ ꯅꯝꯐꯨꯗ ꯑꯩꯈꯣꯏꯒꯤ ꯑꯥ ꯁꯥꯍꯔꯗꯣ ꯁꯥꯔꯒꯤ ꯅꯨꯄꯤꯗꯣ ꯑꯗꯨ ꯀꯣꯝꯂꯥ ꯊꯕꯤꯗ ꯐꯝꯕꯗꯣ ꯑꯗꯨ ꯅꯨꯄꯤ ꯑꯩꯉꯣꯟꯗ ꯆ ꯀꯈ꯭ꯔꯦꯀꯣ ꯑꯍꯤꯡꯗꯅꯦ ꯄꯨꯡ ꯇꯦꯟꯒꯨꯝꯕꯗ ꯍꯟꯕꯅꯦ ꯑꯗꯨꯒꯤ ꯃꯥꯅ ꯇꯧꯕꯤꯈ꯭ꯔꯒꯦ ꯍꯥꯏꯔ ꯑꯩꯗꯣ ꯗꯥꯎ ꯌꯥꯝ ꯐꯩ ꯈꯪꯕ꯭ꯔꯥ ꯃꯥꯗꯣ ꯂꯨꯄꯥ ꯐꯥꯏꯚ ꯍꯟꯗ꯭ꯔꯦꯗ ꯈꯛ ꯂꯧꯕꯤꯈ꯭ꯔꯦꯀꯣ ꯇꯧꯕꯒꯤ ꯐꯥꯏꯚ ꯍꯟꯗ꯭ꯔꯦꯠ ꯂꯧꯕꯗ ꯆꯍꯤ ꯑꯃ ꯆꯪꯕꯅꯦ ꯑꯩꯒꯤ ꯁꯝꯗꯣ ꯈꯪꯕ꯭ꯔꯥ ꯃꯥꯅ ꯐꯖꯅ ꯇꯧꯕꯤꯕꯅꯦ ꯑꯗꯨꯐꯥꯎꯁꯨ ꯍꯤꯗꯥꯛꯇꯣ ꯐꯗꯕꯅꯦꯕ ꯑꯩꯈꯣꯏꯒꯤꯗ ꯑꯗꯨꯝ ꯕꯖꯥꯔꯒꯤ ꯊ꯭ꯔꯤ ꯍꯟꯗ꯭ꯔꯦꯠ ꯁꯚꯦꯟ ꯍꯟꯗ꯭ꯔꯦꯗꯀꯨꯝꯕꯗꯤ ꯆꯪꯉꯩ ꯑꯗꯨ ꯂꯤꯁꯤꯡ ꯑꯃ ꯍꯦꯟꯅ ꯈꯛꯇꯅꯦ ꯑꯩꯅ ꯂꯤꯁꯤꯡ ꯑꯅꯤ ꯌꯥꯎꯗꯦ ꯑꯩꯅ ꯑꯗꯨ ꯍꯤꯗꯥꯛ ꯇꯧꯕꯒ ꯃꯥꯅ ꯇꯧꯕꯤꯕꯒ ꯄꯨꯜꯂꯒ ꯇꯧꯕꯗꯣ
ꯑꯗꯣ ꯅꯣꯏꯒꯤꯗꯤ ꯁꯝꯗꯣ ꯌꯥꯝ ꯁꯣꯛꯄꯗꯤ ꯅꯠꯇꯦꯕ
ꯎꯝ
ꯑꯗꯨꯝ ꯁꯝꯗꯣ ꯁꯦꯡꯕ ꯀꯥꯟꯗꯁꯨ ꯂꯣꯏꯅ ꯀꯤꯔꯦꯕ ꯍꯧꯖꯤꯛ ꯣ ꯇꯠꯂꯦꯕ ꯑꯗꯨꯝ ꯔꯕꯔꯒꯨꯝꯅ ꯇꯗꯣ ꯁꯨꯃꯥꯏ ꯀꯧ ꯑꯩꯈꯣꯏꯕ
ꯎ ꯑꯩꯁꯨ ꯀꯣ ꯍꯤꯠ ꯌꯨꯁ ꯇꯧꯃꯟꯕꯒꯤ ꯑꯩꯁꯦ ꯑꯩꯁꯨ ꯄꯣꯍꯤꯠ ꯌꯥꯝ ꯌꯨꯁ ꯇꯧꯕꯅꯦ ꯑꯩꯒꯤ ꯁꯝꯁꯦ
ꯑꯗꯣ ꯍꯟꯗꯛꯇꯤ ꯇꯧꯗ꯭ꯔꯦꯕ ꯑꯗꯨꯁꯨ ꯂꯣꯏꯅ ꯐꯗꯣ ꯂꯩꯇꯦꯕ
ꯑꯗꯨꯒ ꯅꯍꯥꯟ ꯑꯩꯈꯣꯏ ꯑꯗꯨ ꯁꯟꯂꯣꯟ ꯆꯠ ꯆꯠꯄ ꯅꯨꯃꯤꯠꯇꯣ ꯍꯥꯏꯕꯅꯦꯕꯀꯣ ꯅꯨꯄꯤꯅ ꯅꯪꯒꯤ ꯁꯝꯁꯦ ꯌꯥꯝ ꯌꯥꯗ꯭ꯔꯦ ꯅꯣꯏ ꯕ꯭ꯂꯤꯆ ꯇꯧꯕꯒꯤ ꯃꯥꯜꯂꯦ ꯍꯥꯏꯕꯅꯦꯕ ꯑꯗꯨꯗ ꯑꯩꯒꯤ ꯍꯥꯏꯗꯤ ꯍꯥꯏꯗꯕꯅꯦ ꯑꯩꯒꯤ ꯏꯁꯥꯅꯗꯤ ꯕ꯭ꯂꯤꯆ ꯇꯧꯕꯒ ꯑꯩꯒꯤ ꯑꯗꯨꯝ ꯏꯁꯇ꯭ꯔꯦꯠꯅꯔ ꯌꯨꯁ ꯇꯧꯕꯗꯣ ꯑꯗꯨꯒꯤꯅꯦ ꯍꯥꯏꯕꯅꯦ ꯑꯩꯗꯤ ꯆꯅꯒꯤ ꯏꯁꯇꯕꯥ ꯍꯥꯏꯕꯗꯤ ꯍꯥꯏꯗ꯭ꯔꯅꯤꯅ ꯑꯩ ꯐ
ꯑꯣ ꯑꯩꯗꯤ ꯑꯗꯨꯝꯁꯨ ꯈꯪꯉꯦ ꯑꯩꯗꯨꯗꯤ ꯄꯨꯔꯥ
ꯑꯩꯒꯤꯗꯤ ꯍꯥꯏꯌꯦꯕ ꯃꯣꯏꯅ ꯑꯁ ꯅꯪꯒꯤ ꯁꯝꯗꯣ ꯌꯥꯗ꯭ꯔꯦ ꯈꯣꯠꯇ꯭ꯔꯦ ꯑꯗꯨꯝ ꯇꯧꯕꯅꯦꯕ ꯑꯩꯗꯣ ꯍꯥꯟꯅ ꯀꯦꯔꯥꯇꯤꯟꯁꯨ ꯇꯧꯔꯝꯃꯗꯤ ꯐꯕ ꯗꯥꯏꯔꯦꯛ ꯄꯔꯃꯤꯅꯦꯟ ꯇꯧꯕꯅꯤꯅ ꯍꯦꯟꯅ ꯁꯣꯛꯈ꯭ꯔꯕ ꯑꯩꯒꯤꯗꯣ ꯑ ꯑꯗꯨꯝ ꯏꯝꯐꯥꯜꯗꯗꯤ ꯑꯗꯨꯝ ꯌꯥꯔꯝꯅꯤꯕ ꯃꯤ ꯌꯥꯝ ꯁꯣꯛꯄ ꯃꯤꯁꯨ ꯇꯧꯋꯦꯕ
ꯍ
ꯀꯗꯤ ꯆꯩꯔꯅꯤ ꯑꯗꯨꯁꯨ ꯑꯗꯨꯝ ꯇꯧ
ꯎꯝ ꯌꯥꯝ ꯆꯩꯕꯗꯤ ꯑꯣꯏꯔꯣꯏꯗꯕꯅꯦ ꯑꯣꯏꯔꯣꯏꯗ ꯑꯁꯤ ꯑꯁꯤꯗꯀꯣ ꯀꯩꯅꯣꯗꯁꯨ ꯑꯃ ꯂꯩꯕꯅꯦ ꯀꯥꯟꯆꯤꯄꯨꯔꯗꯔꯥ ꯑꯁꯤ ꯀꯩꯅꯣꯔꯣꯝꯗ ꯅꯨꯄꯤ ꯑꯃꯀꯣ ꯃꯥꯗꯣ ꯌꯨꯇ꯭ꯌꯨꯕꯁꯨ ꯍꯥꯡꯕꯅꯦꯕ ꯍꯣꯏ ꯌꯨꯇ꯭ꯌꯕꯔ ꯌꯨꯇꯌꯨꯕꯇꯅ ꯑꯗꯨꯝ ꯃꯛꯕꯥꯡ ꯇꯧꯕꯒꯨꯝꯕ
ꯑ ꯑ ꯑ ꯑ ꯈꯪꯉ ꯈꯅꯤꯉ ꯈꯉ
ꯁꯨꯀꯣꯏ ꯁꯨꯃꯥꯏꯅ ꯍꯥꯏꯕꯅꯦꯕ ꯑꯩꯈꯣꯏꯗꯤ ꯑꯩꯒꯤ ꯀꯁꯇꯃꯔ ꯈꯣꯏꯗꯤ ꯑꯩꯗꯤ ꯁꯨꯃꯥꯏꯅ ꯑꯣꯏꯌꯦꯦ ꯅꯣꯏꯒꯤ ꯁꯝꯗꯣ ꯅꯣꯏꯅ ꯇꯧꯕꯤꯌꯣ ꯍꯥꯏꯕꯗꯣ ꯑꯩꯗꯤ ꯇꯧꯕꯤꯔꯣꯏ ꯅꯪꯒꯤ ꯁꯝꯗꯣ ꯐꯠꯇꯦ ꯍꯥꯏꯔꯗꯤ ꯅꯪꯒꯤ ꯁꯝꯒꯤ ꯐꯅꯤꯡꯉꯥꯏꯒꯤꯗꯤ ꯑꯩꯈꯣꯏꯗꯤ ꯑꯗꯨꯝ ꯇꯧꯕꯅꯦ ꯍꯥꯏ ꯅꯦ ꯐꯕꯅꯦ ꯑꯗꯨ ꯅꯨꯄꯤꯒꯤꯁꯨ
ꯑꯣ ꯑꯣ ꯑꯗꯨ ꯅꯨꯄꯤ ꯉꯧꯕꯗꯣ
ꯑ ꯍꯣꯏ ꯍꯣꯏ ꯑ
ꯍꯣꯏꯅꯦ ꯑꯗꯨ ꯅꯨꯄꯤꯁꯨ ꯑꯗꯨꯝ ꯇꯧꯗꯤ ꯇꯅꯤ ꯑꯗꯣ
ꯍꯧꯖꯤꯛ ꯀꯥꯟꯗꯤ ꯑꯁ ꯍꯧꯖꯤꯛ ꯀꯥꯟꯗꯤ ꯄꯂꯠ ꯇꯝꯕꯅꯦ ꯍꯅ ꯐꯒꯅꯤꯗ ꯁꯝꯒꯨꯝꯕ ꯑꯣꯏꯔꯁꯨ ꯄꯩꯁꯥ
ꯑꯩꯈꯣꯏꯁꯨ ꯇꯧꯕ ꯐꯪꯕ
ꯍꯣꯏ ꯄꯥ ꯑꯩꯗꯤ ꯄꯥꯁꯨ ꯌꯥꯝ ꯇꯧꯅꯤꯡꯕꯅꯦ ꯍꯧꯖꯤꯛꯀꯥꯟꯗꯤ
ꯄꯥꯁꯦ ꯀꯩꯅꯣ ꯇꯧꯕꯗꯣ
ꯑꯗꯨꯗꯀꯣ ꯑꯩꯈꯣꯏꯒꯤ ꯍꯧꯖꯤꯛꯀꯥꯟꯒꯤ ꯑꯦꯅꯤꯃꯦꯒꯤ ꯑꯅꯧꯕ ꯑꯃ ꯊꯣꯛꯑꯦꯕ ꯑꯗꯨ ꯇꯧꯅꯤꯡꯉꯤ ꯅꯍꯥꯟ ꯑꯁꯤ ꯑꯩꯈꯣꯏ ꯏꯆꯦꯒꯤ ꯃꯃꯥꯟꯅꯕꯤ ꯑꯃ ꯗꯥꯛ ꯍꯪꯕꯤꯔꯒꯀꯣ ꯃꯃꯥꯟꯅꯕꯤꯒꯤ ꯃꯃꯥꯟꯅꯕꯤ ꯑꯃ ꯇꯧꯕ ꯑꯗꯨꯉꯣꯟꯗ ꯍꯪꯕꯤꯔꯒ
ꯑꯦ ꯑꯦ ꯑꯦ ꯁꯝꯗꯣ
ꯑꯦ ꯅꯠꯇꯦ ꯁꯝ ꯅꯠꯇꯕ ꯄꯥꯗꯣ ꯄꯥꯒꯤꯗꯣ ꯍꯥꯡꯕꯤꯕ ꯕꯥ ꯑꯩꯅ ꯑꯩꯅ ꯄꯥꯝꯕ ꯗꯤꯖꯥꯏꯟꯗꯣ ꯑꯗꯨꯒꯤ ꯑꯗꯨꯝ ꯑꯣꯀꯦꯖꯟꯒꯨꯝꯕ ꯏꯚꯦꯟꯒꯤ ꯅꯣꯡꯃꯒꯨꯝꯕꯗꯤ ꯌꯥꯒꯅꯤ ꯑꯗꯨꯒ ꯑꯗꯨꯝ ꯂꯥꯁ ꯑꯣꯏꯅ ꯋꯥꯟ ꯃꯟ ꯍꯦꯟꯅ ꯑꯗꯨꯒꯨꯝꯕꯗꯤ ꯌꯥꯔꯔꯣꯏ ꯃꯥꯒꯤ ꯗꯤꯖꯥꯏꯟꯁꯤꯗꯤ ꯍꯥꯏꯕ ꯑꯗꯨꯒꯤ ꯑꯩꯅ ꯑꯦ ꯃꯤꯗꯤ ꯀꯁꯇꯃꯥꯏꯁ ꯇꯧꯔꯒ ꯑꯗꯨꯝ ꯇꯧꯕꯤꯌꯨ ꯍꯥꯏꯔꯛꯒꯅꯤꯒꯤꯔ ꯃꯣꯏꯒꯤꯁꯦ ꯑꯩꯅ ꯍꯥꯏꯕ
ꯄꯥ ꯄꯥ ꯅꯪꯅ ꯍꯥꯏꯕꯗꯣ ꯄꯥ ꯍꯥꯏꯕ꯭ꯔꯣ
ꯍꯣꯏ
ꯄꯥꯛ ꯌꯥꯝꯗꯦꯅ
ꯅꯠꯇꯦ ꯅꯠꯇꯦ ꯑꯩꯅ ꯍꯥꯏꯕꯗꯤ ꯑ ꯀꯩꯅꯣ ꯅꯠꯇꯕ ꯄꯩꯁꯥꯒꯤ ꯅꯠꯇꯕ ꯑ ꯋꯥꯟ ꯃꯟ ꯒꯨꯝꯕ ꯂꯥꯁ ꯇꯧꯕ ꯌꯥꯏ ꯀꯣ ꯂꯩꯌꯦꯀꯣ ꯃꯣꯏꯒꯤꯁꯨ ꯑꯗꯨꯒꯨꯝꯕꯗꯣ ꯍꯥꯏꯕ ꯑꯗꯨ ꯃꯣꯏꯒꯤꯗꯤ ꯋꯥꯟꯗꯦ ꯒꯨꯝꯕ ꯈꯛ ꯌꯥꯒꯅꯤ ꯃꯥꯒꯤ ꯗꯤꯖꯥꯏꯟꯗꯤ ꯍꯥꯏꯕ ꯑꯩꯒꯤꯅ ꯗꯤꯖꯥꯏꯟ ꯍꯥꯏꯕ ꯁꯤꯅ ꯈꯪꯗꯦꯅꯦ ꯑꯦꯅꯤꯃꯦ ꯈꯣꯏꯒꯤ ꯇꯧꯕꯅꯤꯅꯦ ꯍꯧꯖꯤꯛ ꯑꯅꯧꯕ ꯑꯃ ꯎꯝ ꯈꯪꯗꯦ ꯃꯅꯤꯄꯨꯔ ꯈꯣꯏꯁꯨ ꯇꯧꯗꯤ ꯇꯧꯅꯕ ꯃꯥꯜꯂꯦ ꯑꯗꯨ ꯃꯅꯤꯄꯨꯔ ꯈꯣꯏꯒꯤꯗꯤ ꯌꯥꯝ ꯊꯥ ꯊꯥ ꯂꯥꯎꯋꯦ
ꯊꯥꯗꯕꯤꯗ ꯎꯗꯕꯗꯣ ꯑꯗꯨ ꯄꯥꯝꯃꯦ
ꯎꯝ ꯎꯔꯁꯨꯀꯣ ꯑꯁ ꯈꯪꯗꯦ ꯀꯔꯝꯍꯥꯏꯅ ꯍꯥꯏꯁꯤꯔꯥ ꯑꯩꯅ ꯄꯥꯝꯖꯕ ꯑꯃꯗꯤ ꯌꯥꯝ ꯂꯩꯕꯅꯦ ꯅꯦꯜ ꯑꯦꯛꯁꯇꯦꯟꯁꯟꯁꯨ ꯌꯥꯝ ꯇꯧꯅꯩ ꯈꯪꯗꯦꯗ
ꯑꯁ ꯅꯦꯜ ꯑꯦꯛꯁꯇꯦꯁꯟꯒꯨꯝꯕꯗꯤ ꯇꯧꯅꯤꯡꯗ꯭ꯔꯤꯗ ꯑꯩꯗꯤ ꯀꯩꯅꯣ ꯇꯧꯅꯤꯡꯉꯦꯕ ꯃꯤꯠꯀꯤꯗꯣ ꯃꯤꯠꯇꯣ
ꯄꯩꯁꯥꯇꯤ
ꯅꯪꯅ ꯉꯥꯡꯕꯗꯣ ꯁꯦꯡꯗ꯭ꯔꯦ ꯃꯤꯊꯨꯞꯇꯣ ꯃꯤꯊꯨꯞꯇꯣ
ꯑꯥ ꯑꯗꯨ ꯃꯣꯏꯗꯨꯀꯣ ꯅꯥ ꯅꯍꯥꯟ ꯗꯣ ꯑꯩꯈꯣꯏ ꯈꯨꯅꯤꯡꯒꯤꯅꯤ ꯄꯤ ꯑꯃꯥ ꯇꯧꯋꯦꯕ ꯍꯣꯏ ꯑꯗꯨ ꯃꯥꯏꯁꯦ ꯑꯁꯀꯤꯗꯤ ꯀꯤꯌꯩ ꯃꯤꯊꯨꯝ
ꯍꯣꯏꯅꯦ ꯑꯁ ꯑꯩ ꯆꯠꯂꯨꯈꯤꯕ
ꯑꯗꯣ ꯃꯥꯏꯁꯤꯦ ꯀꯛꯑꯒ ꯀꯣ ꯑꯩ ꯂꯥꯛꯄ ꯀꯥꯟꯗꯗꯤ ꯃꯥꯗꯤ ꯔꯤꯀꯣꯕꯔꯕꯨꯗꯤ ꯍꯤꯗꯥꯛ ꯂꯩꯩꯔꯒ ꯑꯗꯨꯝ ꯂꯩꯕꯒꯤ ꯐꯗꯤ ꯐꯔꯕꯅꯦꯀꯣ ꯐꯕ ꯍꯧꯕ ꯀꯥꯟꯗꯁꯨ ꯎꯕꯅꯦ ꯑꯗꯨꯁꯨ ꯌꯥꯝ ꯀꯤ ꯑꯩꯗ
ꯑꯗꯣ ꯃꯥꯒꯤꯗꯤ ꯆꯥꯎꯕ꯭ꯔꯥ
ꯍꯣꯏ ꯈꯔ ꯆꯥꯎꯥꯎꯅ
ꯍꯣꯏ ꯑꯗꯨ ꯆꯥꯎꯅ ꯇꯧꯅꯤꯡꯉꯤ ꯑꯗꯨꯁꯨ ꯄꯨꯔꯥ ꯎꯕꯗꯤ ꯄꯥꯝꯗꯦ ꯏꯃ ꯃꯌꯥꯝ ꯎꯕꯗꯣ
ꯏꯕꯣ ꯍꯣꯏ ꯑꯁ ꯀꯩꯅꯣꯗꯣ ꯈꯪꯗꯕ꯭ꯔꯣ ꯑꯩꯈꯣꯏ ꯈꯨꯟꯗ ꯀꯦꯛ ꯁꯥꯕ ꯅꯨꯄꯤꯗꯣ
ꯃꯁꯥ ꯎꯔꯗꯤ
ꯑꯁꯤꯁ ꯋꯛꯁꯣꯄ ꯂꯩꯕ
ꯀꯅꯥꯔꯒꯣ
ꯑꯩꯈꯣꯏꯒꯤ ꯑꯗꯨ ꯏꯆꯦ ꯅꯪꯅ ꯍꯥꯏꯕ ꯀꯛꯆꯤꯡꯗ ꯊꯕꯛ ꯇꯧꯕꯤꯗꯨꯒꯁꯨ ꯑꯗꯨꯝ ꯐꯥꯎꯅꯕꯗꯣ ꯃꯣꯏ ꯀꯦꯛ ꯁꯥꯕꯒꯤ ꯇꯝꯕꯗꯣ
ꯑꯣ ꯅꯪ ꯑꯩꯒ ꯊꯕꯛ ꯌꯥꯎꯃꯤꯟꯅꯕ ꯅꯨꯄꯤꯗꯨꯒꯤ ꯌꯨꯝꯗ ꯂꯩꯔꯝꯕꯗꯨ ꯐꯊ꯭ꯔꯣ
ꯃꯨꯟꯅꯗꯤꯍꯦ ꯎꯝ ꯎꯝ ꯑꯗꯨꯗꯤ ꯃꯣꯏ ꯑꯃꯒ ꯇꯤꯟꯅꯕ ꯀꯦꯛ ꯁꯥꯕꯗꯣ ꯍꯥꯏꯕꯅꯤꯗ ꯃꯥꯗꯤ ꯀꯦꯛꯁꯨ ꯁꯥꯁꯨ ꯌꯥꯗ꯭ꯔꯒ ꯃꯣꯏ ꯑꯃꯗ ꯂꯩꯕ
ꯎꯝ ꯃꯥꯗꯣ ꯀꯗꯥꯏ ꯆꯠꯈ꯭ꯔꯕ꯭ꯔꯣ
ꯑ ꯃꯥꯗꯣ ꯁꯤ ꯏꯝꯐꯥꯜꯗ ꯂꯩꯌꯦꯦ ꯃꯣꯏꯁꯨ ꯁꯉꯥꯏ ꯀꯩꯅꯣꯗ
ꯀꯔꯤꯅꯣ ꯃꯤꯅꯗꯤ ꯃꯥ ꯗꯦꯍꯤꯗ ꯆꯠꯈ꯭ꯔꯦ ꯍꯥꯏꯔꯒ
ꯀꯅꯥꯅꯥ
ꯗꯦꯍꯤꯗ ꯑꯥ ꯃꯆꯦꯒꯤꯗ ꯀꯩꯅꯣ ꯀꯔꯤꯔꯥ ꯄꯥꯂꯔꯒꯤꯔ ꯇꯝꯕ ꯆꯠꯀꯅꯤ ꯍꯥꯏꯅ ꯍꯥꯏꯕꯒꯨꯝ ꯇꯧꯕ
ꯏꯟꯐꯥꯜ ꯃꯅꯤꯅꯤꯡ ꯂꯩ ꯀꯥꯏꯗꯦ ꯂꯩ ꯏꯟꯐꯥꯜ ꯃꯅꯤꯅꯤꯡ ꯂꯩ ꯀꯥꯏꯗꯦ ꯂꯩ
ꯊꯦꯡꯅꯗ꯭ꯔꯣ ꯅꯣꯏ
ꯊꯦꯡꯅꯗꯦꯗ ꯑꯗꯨꯁꯨ ꯅꯪꯒꯤ ꯅꯆꯦ ꯑꯉꯥꯡ ꯂꯩꯕꯤꯗꯣ ꯑꯗꯨꯒꯒ ꯐꯥꯎꯅꯕꯒꯤ ꯈꯪꯕꯅꯦꯗ ꯅꯍꯥꯟ ꯏꯃꯥꯅꯗꯤ ꯍꯥꯏꯕꯅꯦꯕꯀꯣ ꯅꯪꯗꯗꯤ ꯁꯤꯔꯗꯤ ꯑꯩꯈꯣꯏ ꯈꯨꯟꯒꯤ ꯀꯩꯅꯣ ꯈꯣꯏꯁꯨ ꯅꯨꯄꯤ ꯈꯣꯏꯁꯨ ꯌꯥꯝꯅ ꯆꯠꯂꯒ ꯄꯥꯔꯠ ꯇꯥꯏꯝ ꯂꯝ ꯇꯧꯕ ꯆꯠꯈ꯭ꯔꯦ ꯀꯔꯤ ꯀꯔꯤ ꯋꯥꯈꯜ ꯊꯣꯛꯈ꯭ꯔꯕ꯭ꯔꯥ ꯍꯥꯟꯅꯗꯤ ꯈꯨꯟꯗꯒꯤ ꯊꯣꯛꯑꯣ ꯍꯥꯏꯕꯁꯨ ꯌꯥꯗꯅ ꯂꯩꯔꯝꯕꯁꯤꯡꯁꯦ ꯂꯣꯏ ꯆꯠ
ꯆꯠꯈ꯭ꯔꯦꯅꯥ ꯀꯩꯅꯣꯁꯨ ꯆꯠꯈ꯭ꯔꯕꯗꯨꯗꯤ
ꯎ ꯍꯣꯏ ꯃꯣꯏ ꯂꯣꯏ ꯄꯨꯟꯈ꯭ꯔꯕ ꯅꯤꯅꯦ ꯗ
ꯑꯗꯨꯗꯣ ꯃꯥꯕ ꯋꯥ ꯋꯥꯔꯗꯦꯟ ꯑꯣꯏꯕꯅꯦ ꯅꯠꯇꯦ ꯋꯥꯔꯗꯦꯟ ꯀꯣꯛ ꯑꯣꯏꯕꯗꯣ ꯑꯁ ꯑꯉꯥꯡ ꯁꯦꯕꯥ ꯇꯧꯕ ꯆꯠꯄꯗꯣ ꯀꯨꯛ ꯑꯣꯏꯔꯒ ꯑꯗꯨꯒ
ꯈꯔ ꯑꯍꯟꯗ ꯑꯗꯨꯗꯤ ꯀꯩꯅꯣꯗ ꯂꯩꯕꯅꯦꯗ ꯑꯗꯨ ꯅꯣꯏ ꯑꯗꯨ ꯑꯦꯔꯤꯌꯥꯗ
ꯑꯗꯨꯗ ꯑꯍꯟ ꯑꯗꯨ ꯃꯥꯒ ꯌꯥꯝ ꯇꯤꯟꯅꯕꯗꯨꯗꯤ ꯍꯧꯖꯤꯛ ꯑꯇꯦꯕ ꯏꯟꯗꯤꯌꯥ ꯍꯧꯖꯤꯛ ꯅꯨꯄꯤ ꯑꯃ ꯂꯩꯔꯝꯕꯗꯣ ꯑꯩꯈꯣꯏꯒꯤ ꯌꯨꯝꯗ ꯂꯩꯔꯝꯕꯗꯣ
ꯑꯥ
ꯑꯗꯨꯈꯔꯒ ꯀꯔꯤ ꯇꯧꯋꯦꯕ
ꯑꯗꯨꯒ ꯌꯥꯝ ꯇꯤꯟꯅꯕ ꯅꯠꯇ꯭ꯔꯣ ꯅꯣꯏ
ꯑꯗꯨꯝꯅꯦꯗ ꯃꯣꯏꯗꯤ ꯑꯗꯨꯝ ꯆꯤꯟꯅꯈ꯭ꯔꯕꯅꯤ ꯑꯗꯨ ꯍ ꯍꯣꯏ ꯍꯣꯏ ꯃꯥꯅꯦ ꯃꯥꯅꯦ ꯃꯣꯏ ꯄꯥꯇꯅꯦ
ꯅꯪꯗꯤ ꯈꯨꯟꯗ ꯆꯠꯇꯕ ꯀꯨꯏꯔꯝꯃꯅꯤꯗ
ꯍꯣꯏ ꯅꯍꯥꯟ ꯈ꯭ꯔꯤꯁꯃꯥꯁ ꯆꯠꯄꯗꯣ ꯑꯗꯨꯗꯒꯤꯟꯅ ꯍꯦꯟꯅ ꯆꯠꯇ꯭ꯔꯦ ꯑꯗꯨ ꯑꯩꯈꯣꯏꯕꯨꯗꯤ ꯈꯨꯠꯅ ꯂꯧꯕꯗ ꯑꯃꯨꯛ ꯆꯈ꯭ꯔꯅꯥꯜ
ꯍꯣꯏ ꯑꯗꯣ ꯅꯣꯏꯒꯤ ꯈꯨꯟꯗꯣ ꯅꯪꯒꯤ ꯈꯨꯟꯗ ꯀꯔꯝꯕꯅꯣ ꯑꯅꯛꯄꯗꯔꯥ ꯑꯂꯥꯞꯄꯗꯨꯒꯤꯗꯨꯔꯣ
ꯂꯥꯞꯄꯗꯨꯅꯦ ꯑꯅꯧꯕ ꯆꯠꯄꯗꯣ ꯑꯅꯧꯕ ꯍꯣꯡꯕꯗ ꯂꯥꯞꯄꯗꯨꯅꯦ ꯂꯥꯞꯄꯗꯣ ꯈꯨꯅ ꯅꯕꯅꯦꯕ
ꯎꯝ ꯑꯗꯣ ꯑꯂꯥꯞꯄꯗ ꯑ ꯂꯥꯞꯄ ꯂꯩꯕ ꯃꯤꯅ ꯌꯥꯝꯕ꯭ꯔꯥ ꯅꯅ ꯑꯣꯣꯛꯄ ꯅꯩꯕ ꯃꯤꯅ ꯌꯥꯝꯕ꯭ꯔꯥ
ꯑꯅꯛꯄꯅ ꯌꯥꯝꯃꯦꯍꯦꯛ ꯀꯗꯥꯏꯗꯒꯤ ꯑꯩꯈꯣꯏ ꯑꯂꯥꯞꯄꯗꯤ ꯀꯩꯅꯣ ꯈꯛꯇꯅꯦ ꯍꯥꯎꯁ ꯍꯣꯜ ꯁꯤꯁꯇꯤꯟꯒꯨꯝꯕ ꯈ
ꯑꯗꯨꯅ ꯅꯨꯡꯉꯥꯏꯔꯝꯅꯤꯗ ꯏꯤꯛ ꯇꯤꯛꯅ ꯑꯁ ꯑꯩꯗꯤ ꯅꯣꯏ ꯈꯨꯟꯗ ꯉꯥ ꯐꯥꯎꯕ ꯌꯥꯝ ꯂꯥꯛꯅꯤꯡꯉꯦ ꯅꯍꯥꯟ ꯑꯃꯛ ꯆꯠꯁ ꯍꯥꯏꯅ ꯍꯥꯏꯕꯅꯦꯕ ꯁꯤ ꯀꯩꯅꯣꯈꯣꯏꯒ ꯑꯗꯨꯒ
ꯍꯣꯏ ꯁꯤ